ꯑꯣꯥꯎꯗꯤ ꯅꯪꯉꯣꯟꯗ ꯔꯤꯐ꯭ꯔꯦꯁ ꯇꯧꯈꯤꯒꯦꯅ ꯑꯦ ꯍꯥꯏꯔꯝꯃꯒ ꯅꯪ ꯁꯤꯁꯨ ꯊꯨꯃꯟꯗꯅꯀꯨ
ꯊꯨꯕꯅꯦ ꯑꯩ ꯑꯗꯨꯝ ꯂꯩꯕ ꯍꯥꯏꯇꯦ
ꯑꯣꯇꯣꯃꯦꯇꯤꯛ ꯑꯗꯨꯝ ꯇꯧꯔꯛꯄ ꯌꯥꯅꯤ
ꯑ ꯑꯁꯤ ꯅꯪꯒꯤ ꯋꯥꯠꯂꯤꯕ ꯃꯥꯜꯂꯦ ꯑꯁꯤ ꯅꯪꯒꯤ ꯍꯥꯟꯅ ꯂꯩꯕ ꯃꯥꯜꯂꯦ ꯀꯣ
ꯑꯣꯧ ꯃꯃꯤ ꯅꯕꯥꯔ ꯂꯤꯕꯤ
ꯑꯣ ꯑꯣ ꯑꯣ ꯈꯪꯗ꯭ꯔꯦꯅꯦ ꯃꯃꯤꯒꯤ ꯅꯝꯕꯔꯗꯁꯨ
ꯎꯝ
ꯄꯪꯇꯧ ꯇꯧꯋꯦ ꯑꯩ
ꯑꯗꯣ ꯏꯅꯣ
ꯌꯨꯝꯗ ꯑꯗꯨꯝ ꯂꯩꯌꯦꯗ ꯀꯔꯤꯁꯨ ꯇꯧꯗꯦ ꯇꯤꯚꯤ ꯌꯦꯡꯕꯅ ꯑꯩꯒꯤ ꯀꯔꯤꯅꯣ ꯇꯧꯔꯦ ꯇꯕꯤ ꯂꯩꯌꯦ
ꯅꯪꯒꯤ ꯃꯤꯁꯤꯡ ꯂ ꯏꯗ꯭ꯔꯕ꯭ꯔꯣꯁꯤꯗꯤ
ꯃꯤꯁꯤꯡ ꯂꯩꯔ ꯌꯥꯝ ꯂꯩ ꯇꯨꯝꯗꯦ ꯃꯣꯏꯁꯨ ꯐꯣꯟ ꯐꯣꯟ ꯄꯥꯏꯔ ꯂꯩꯦ ꯃꯤ ꯑꯍꯨꯝ ꯐꯣꯟ ꯑꯍꯨꯝ ꯄꯥꯏꯔꯛꯂꯤ
ꯍ
ꯑꯩꯒꯤ ꯐꯣꯟꯁꯨ ꯑꯗꯨ ꯅꯨꯄꯤꯅ ꯄꯥꯏ ꯄꯥꯏꯔꯒ ꯍꯧꯖꯤꯛꯇ ꯄꯤꯔꯛꯄꯅꯦ
ꯑꫭ
ꯑꯗꯨꯒꯤ ꯌꯥꯝ ꯇꯥꯎꯗꯦ ꯉꯁꯤ ꯑꯦ
ꯑꯣ ꯑꯩꯅ ꯁꯤꯅꯦ ꯑꯔ ꯈꯝ ꯆ ꯊꯣꯛꯣꯛ ꯍꯋꯥꯅꯗ ꯄꯞꯅꯤ ꯏꯝꯕꯗꯨ ꯏꯕꯥꯅꯤ ꯑꯌꯣꯒ ꯂꯤ ꯏꯅꯤ ꯏꯔꯒ
ꯎꯝ ꯑꯗꯨ ꯀꯃꯥꯏꯅ ꯇꯧꯔꯣ ꯅꯪꯒꯤꯗꯣ
ꯑꯔꯤ
ꯌꯥ ꯀꯗ ꯍ ꯆꯄ꯭ꯔꯣ
ꯍꯧꯖꯤꯦ ꯃꯦꯁꯇ ꯆꯞ ꯆꯥ ꯍꯧꯖꯤꯛꯇꯤ ꯀ꯭ꯂꯥꯁ ꯑꯂ
ꯑꯣ
ꯑꯪꯒꯣꯣꯏꯕꯗꯨ ꯑꯌꯥ ꯁꯤꯤꯔꯦꯁꯤ
ꯀꯔꯤꯠ ꯄꯤꯕ꯭ꯔꯣ ꯃꯦꯁ ꯉꯁꯤ
ꯉꯁꯤꯗꯤ ꯆꯅꯥ ꯄꯤꯌꯦ ꯑꯌꯨꯛꯇ ꯍꯧꯖꯤꯛꯇꯤ ꯆꯥꯕ ꯆꯠꯄꯦ ꯑꯩ
ꯑꯥ
ꯑꯅꯤꯡꯗ
ꯅꯥꯗꯤ ꯄꯨꯡꯀꯤꯌꯥꯥ ꯄꯤꯌꯥ ꯍꯥꯏꯦꯕ
ꯁꯚꯦꯟ ꯊꯥꯔꯇꯤꯗ
ꯑꯣ
ꯔꯅ ꯁꯦꯟꯊꯔꯇꯤ ꯃꯥꯂꯦ
ꯎꯝ ꯁꯦꯚꯦꯟ ꯊꯥꯔꯇꯤꯗꯤ ꯑꯗꯨꯝ ꯌꯥꯗꯤ ꯌꯥꯔꯀꯣ
ꯍꯣꯏ ꯑꯗꯨꯝ ꯉꯥꯜꯂꯦ ꯑꯗꯨꯗꯣ ꯉꯁꯤꯗꯣ ꯑꯩ ꯆꯥꯛ ꯐꯖꯅ ꯆꯥꯗ꯭ꯔꯦꯕ ꯁꯝꯗꯣ ꯍꯪꯒꯣꯏ ꯃꯟꯥꯟꯕꯒꯤ
ꯑꯁ ꯑꯗꯣ ꯆꯥꯛꯁꯤꯗꯣ ꯍꯟꯖꯥꯡ ꯌꯥꯝ ꯍꯥꯎꯋꯦꯕ ꯉꯁꯤꯗꯣ ꯑꯗꯨꯒꯤ ꯆꯥꯛ ꯆꯥꯔꯒ ꯂꯩꯔꯒ ꯑꯩ ꯌꯥꯝ ꯍꯥꯎꯔꯦ ꯉꯁꯤꯗꯤ ꯅ ꯇꯥꯔꯒ ꯂꯩꯕꯅꯦ ꯑꯗꯨꯒ ꯎꯝ ꯄꯨꯟ ꯄꯥꯏꯈꯠꯄ ꯃꯇꯝꯗ ꯄ‌ꯣꯠ ꯑꯃꯁꯨ ꯎꯕ ꯑꯗꯨꯒꯤ ꯃꯨꯛꯀ ꯑꯩꯁꯦ ꯐꯖꯟꯅ ꯌꯦꯡꯕ ꯃꯇꯝꯗ ꯁꯝ ꯑꯣꯏꯔꯝꯕ ꯑꯩ ꯏ ꯊꯛꯑꯗ ꯆꯥꯕ ꯂꯣꯏꯅꯃꯛ ꯍꯪꯒꯣꯏꯃꯟꯕꯒꯤ ꯉꯁꯤ
ꯎꯝ ꯃꯣꯏ ꯃꯇꯥꯎꯁꯦ ꯄꯥꯝꯃꯨꯁꯦꯅꯦ ꯋꯥ ꯌꯥꯝ ꯇꯥꯔꯅꯦ
ꯍꯣꯏ ꯇꯥꯟꯕꯗꯨ ꯑꯗꯨꯅ ꯅꯨꯄꯤ ꯑꯃ ꯑꯩꯒꯤ ꯃꯅꯥꯛꯇ ꯖꯨꯅꯤꯌꯔ ꯅꯨꯄꯤ ꯑꯃ ꯐꯝꯃꯦꯕ
ꯎꯝ
ꯄꯁꯨ ꯇꯥꯗꯣ ꯏꯁꯤꯡ ꯎꯝꯔꯒ ꯂꯧꯈ꯭ꯔꯦ ꯍꯥꯏꯌꯦ ꯑꯗꯨꯅ ꯑꯩꯅ ꯅꯪ ꯎꯝꯔꯁꯨ ꯅꯁꯨ ꯅꯪꯗꯨ ꯇ ꯊꯥꯛ꯭ꯔꯒꯦꯅ
ꯍꯤ ꯍꯤ
ꯃꯥꯁꯨ ꯅꯣꯛꯂꯒ ꯂꯩꯔꯦ ꯑꯩꯅ ꯄꯤꯒ ꯄꯤꯊꯣꯛꯑꯒ ꯂꯩꯕꯒꯤ
ꯑꯥ
ꯇꯨꯀꯠꯆꯕꯗꯤ ꯂꯣꯏꯔꯦ ꯉꯁꯤ
ꯀꯅꯥꯅ ꯆꯥꯒꯅꯤ ꯑꯗꯨꯝ ꯇꯧꯔꯅꯤ ꯃꯣꯏꯅꯤ ꯁꯤꯅꯤꯡꯕ ꯃꯥꯜꯂꯦ ꯃꯣꯢꯒꯤꯁꯦ
ꯉꯁꯤꯗꯤ ꯑꯩꯈꯣꯏꯗ ꯑꯗꯨꯝ ꯆꯥꯛ ꯆꯥꯕ ꯂꯣꯏꯕ ꯅꯨꯃꯤꯠ ꯈꯨꯗꯤꯡ ꯑꯗꯨꯝ ꯒꯨꯝꯅ ꯏꯕ ꯂꯩꯕꯅꯦꯕ
ꯎꯝ
ꯑꯗꯨꯗ ꯏꯅꯤꯉꯥꯏꯁꯨ ꯉꯁꯤꯗꯤ ꯍꯥꯏꯗꯕ ꯃꯣꯏꯅ
ꯑꯣ
ꯇꯨꯟ ꯑꯧ ꯑ ꯉꯁꯤꯗꯣ ꯂꯩꯥꯔꯝꯃꯗꯤ ꯐꯥꯗꯣꯏꯕ ꯑꯗꯨ ꯂꯩꯔꯝꯗꯕ ꯋꯥꯅꯤꯗ
ꯑꯥ ꯍꯦ ꯍꯩ ꯍꯥ ꯉꯁꯤꯁꯦ ꯑꯁ ꯋꯥꯔꯦ ꯑꯩꯁꯨ
ꯑꯁꯤꯗ ꯀꯣꯜ ꯇꯧꯕꯁꯦ ꯅꯨꯡꯉꯥꯏꯗꯤ ꯅꯨꯡꯉꯥꯏꯕꯅꯦꯕ ꯉꯁꯤꯗꯤ ꯋꯥꯕ ꯍꯧꯔꯦ ꯑꯩꯁꯦ ꯍꯤ ꯍꯤ
ꯍꯥꯢꯕꯗꯤ ꯋꯥꯕꯥ ꯋꯥꯉꯥꯡ ꯃꯟꯂꯁꯨ
ꯎꯝ ꯑꯦꯅꯔꯖꯤ ꯌꯧꯗ꯭ꯔꯦ
ꯑꯦꯗꯖꯤꯟ ꯌꯥꯎꯗꯦ ꯑ ꯉꯔꯥꯡ ꯈꯨꯋꯥꯗꯤ ꯑꯩ ꯂꯣꯏꯔꯦ
ꯎꯝ
ꯑꯗꯨꯒ ꯏꯆꯦ ꯑꯩꯉꯣꯟꯗ ꯑꯩ ꯉꯁꯤꯗꯤ ꯉꯥꯡꯅꯕ ꯉꯝꯗ꯭ꯔꯦꯅ ꯍꯧꯅꯤꯡꯕꯒꯨꯝ ꯇꯧꯕ ꯍꯧꯕꯒꯤ ꯃꯥꯅꯁꯨ ꯇꯧꯈ꯭ꯔꯣ ꯇꯧꯈ꯭ꯔ‌ꯣ ꯉꯁꯤꯒꯤꯗꯤ ꯑꯩꯒꯤꯁꯨ ꯄꯩꯁꯥ ꯈꯤꯇꯪ ꯈꯛꯇ ꯐꯪꯅꯤꯡꯉꯥꯏꯗꯕꯨꯅ ꯑꯩꯅ
ꯑꯣ ꯑꯗꯨ ꯅ ꯅꯆ‌ꯦꯒꯤꯗ ꯄꯤꯈ꯭ꯔꯦ ꯑꯗꯨ
ꯑꯗꯨꯗꯤ ꯇꯪ ꯑ ꯑꯥ ꯃꯥꯒꯤ ꯑꯗꯣ ꯃꯥꯒꯤ ꯑꯣꯏꯅ ꯊꯝꯕ ꯑꯩꯒꯤꯗꯤ ꯊꯝꯅꯤꯡꯉꯥꯏꯁꯨ ꯂꯩꯇ꯭ꯔꯦꯕ ꯃꯥꯒꯤꯗ ꯗꯨꯝ ꯊꯝꯔꯅꯤ
ꯑꯥ
ꯅꯪꯉꯣꯟꯗ ꯁꯨꯃꯥꯏꯅ ꯍꯥꯏꯌꯦꯅ ꯍꯥꯏꯒꯅꯨꯀꯣ
ꯑ ꯑꯍꯤꯍꯤ ꯅꯆꯦꯕꯨꯖꯨ ꯀꯣ ꯐꯥꯎꯅꯗ꯭ꯔꯦ ꯍꯧꯖꯤꯛ
ꯉꯁꯥꯏꯗꯣ ꯇꯧꯒꯦ ꯇꯧꯕꯗ ꯃꯥꯗꯣ ꯐꯣꯟ ꯕ‌ꯦ ꯇ꯭ꯔꯤ ꯂꯩꯇꯦꯅ ꯑꯃꯨꯛꯀ ꯍꯥꯏꯌꯦ ꯑꯗꯨꯒ ꯑꯩꯅ ꯀꯣꯂꯦꯖ ꯆꯠꯄ ꯃꯇꯝꯗ ꯀ ꯌꯥꯔꯦꯅ ꯇꯧꯔꯛꯑꯦ ꯑꯗꯨ ꯀꯣꯂꯦꯖ ꯃꯅꯨꯡ ꯌꯥꯗꯦꯕ ꯀ꯭ꯂꯥꯁ ꯇꯧꯕ ꯃꯇꯝꯗ ꯑꯩꯅ ꯍꯜꯂꯛꯄꯗ ꯇꯧꯒꯦꯅ
ꯎꯝ ꯑꯁ ꯊꯕꯛ ꯀꯟꯅ ꯁꯨꯔꯤꯁꯦ ꯃꯤꯁꯦ
ꯎꯝ
ꯑꯩꯀꯣ ꯑꯩꯅ ꯑꯩꯈꯣꯏꯒꯤ ꯅꯨꯄꯥ ꯑ ꯑꯗꯨ ꯅꯪꯒꯤ ꯅꯪꯒꯤ ꯑꯪꯀ ꯑꯃꯗꯣ
ꯑꯥ
ꯅꯪꯒꯤ ꯑꯦꯀꯥꯎꯟ ꯄꯥꯏꯗ꯭ꯔꯗꯤ ꯑꯩ ꯄꯥꯏꯕꯤꯒꯦ ꯍꯥꯏꯅ ꯉꯁꯤ ꯀꯣꯜ ꯇꯧꯕꯤꯌꯦ ꯃꯥꯕꯨ ꯑꯗꯨꯒ ꯃꯥꯒꯤ ꯑꯦꯀꯥꯎꯟꯁꯦ ꯚꯦꯔꯤꯐꯥꯏꯗꯤ ꯇꯧ ꯑꯥ ꯍꯤ ꯍꯤ ꯃꯥꯒꯤ ꯑꯦꯀꯥꯎꯟꯁꯦ ꯐꯖꯅꯗꯤ ꯂꯩꯔꯝ
ꯎꯝ
ꯑꯗꯨ ꯑꯩꯅ ꯂꯧꯋꯦ ꯂꯧꯔꯒ ꯑ ꯑꯃꯨꯛꯀ ꯑꯗꯨ ꯑꯗꯨꯗꯣ ꯀꯩ ꯇꯧꯕ ꯀꯔꯤꯃꯠꯇ ꯇꯧꯕ ꯍꯧꯗ꯭ꯔꯤ ꯑꯩꯒꯤ ꯑꯃ ꯂꯩꯔꯤꯑꯦꯕ ꯑꯗꯨꯒꯤ ꯑꯩ ꯄꯥꯏꯔꯒ ꯂꯩ
ꯑꯗꯨꯝ ꯇꯧꯔꯛꯑꯣꯗ ꯑꯩꯉꯣꯟꯗꯁꯨ ꯑꯩꯅ ꯑꯗꯨꯝ ꯄꯥꯏꯕꯤꯒꯦ
ꯎꯝ ꯅꯪ ꯄꯥꯏꯕ ꯌꯥꯕ ꯉꯥꯛꯇꯗꯤ ꯄꯥꯏꯌꯣ
ꯑꯥ
ꯑꯣ ꯌꯥꯕ ꯐꯥꯎꯗꯤ ꯇꯧꯔꯦ
ꯍꯣꯏ ꯃꯤꯉꯣꯟꯗꯗꯤ ꯑꯗꯨꯝ ꯇꯥꯎꯅꯤꯡꯉꯥꯏꯗꯣ ꯑꯩ ꯄꯥꯛꯅ ꯇꯥꯎꯗ꯭ꯔꯦꯕ ꯍꯧꯖꯤꯛꯇꯤ ꯏꯆꯦꯒ ꯑꯩꯈꯣꯏꯒꯤ ꯏꯃꯨꯡ ꯉꯥꯛꯇꯀꯣ ꯀꯥꯎꯔꯒꯦꯅ ꯋꯥꯠꯇ꯭ꯔꯦꯕ ꯑꯩꯒꯤꯁꯨ
ꯑꯣ ꯍꯣꯏ ꯅꯪꯒꯤ ꯑꯍꯨꯝ ꯂꯩꯌꯦꯦꯀꯣ ꯍꯧꯖꯤꯛꯀꯣ
ꯑꯣ
ꯎꯝ ꯑꯩꯒꯤ ꯔꯤꯁꯤꯞꯇꯤ ꯑꯗꯨꯝ ꯌꯥꯕ ꯂꯩꯔꯤ ꯑꯩꯒꯤꯁꯨ
ꯑꯥ
ꯑꯁꯤ ꯅꯠꯇꯕ ꯑꯇꯣꯞꯄ ꯀꯣ
ꯎꯝ ꯑꯗꯨꯝ ꯇꯧꯔꯛꯑꫭ ꯍꫭꯔꯦꯟꯁꯨ
ꯎꯝ ꯇꯧꯒꯦ ꯑꯁ ꯉꯁꯤꯗꯤ ꯅꯪꯒꯤ ꯑꯪꯀꯜꯗꯣ
ꯑꯥ
ꯑꯗ ꯕꯤꯗ ꯆꯠꯂꯒ ꯑꯃꯨꯛꯀ ꯍꯜꯂꯛꯀꯦ ꯍꯥꯏꯅ ꯍꯧꯖꯤꯛ ꯂꯝꯕꯤꯗ ꯂꯩꯌꯦꯦ ꯍꯥꯏꯌꯦꯦ ꯑꯗ ꯃꯥꯒꯤ ꯕꯁꯗꯣ ꯐꯣꯔ ꯐꯤꯐꯇꯤꯟꯗ ꯂꯥꯛꯅꯤ ꯍꯥꯏ ꯑꯗꯨ ꯍꯧꯖꯤꯛꯐꯥꯎ ꯇꯦꯛꯁ ꯊꯧꯔꯛꯇ꯭ꯔꯤ ꯂꯥꯛꯇ꯭ꯔꯕ꯭ꯔꯥ ꯂꯥꯛꯇ꯭ꯔꯕ꯭ꯔꯥ ꯃꯥꯅ ꯇꯦꯛ ꯁꯥꯔꯛꯀꯦ ꯉꯥꯏꯌꯣ ꯍꯥꯏꯕꯀꯣ
ꯎꯝ ꯎꯝ
ꯅꯨꯡꯉꯥꯏꯇꯦ ꯃꯥꯒꯤ ꯋꯥꯛꯀꯤꯡ ꯑꯥꯔꯁꯨ
ꯑꯥ ꯊꯦꯡꯅ ꯌꯨꯝ ꯌꯥꯎꯔꯒꯦꯔꯥ
ꯍꯦꯡꯅ ꯌꯨꯝ ꯌꯎꯅꯤꯡꯉꯣꯏ ꯅꯥꯏꯟ ꯊꯥꯔꯇꯤꯗ ꯅꯥꯏꯟ ꯊꯥꯔꯇꯤꯒꯨꯝꯕꯗ ꯌꯧꯅꯦ ꯑꯗꯨꯗꯤ ꯅꯥꯏꯟ ꯊꯥꯔꯇꯤꯗꯒꯤ ꯕꯁ ꯁ꯭ꯇꯦꯟꯗꯒꯤ ꯑꯃꯨꯛ ꯀꯜꯂ ꯃꯥ ꯀꯦꯕ ꯕꯨꯛ ꯇꯧꯅꯤ ꯑꯗꯨꯗꯤ ꯊꯦꯡꯅ ꯂꯥꯛꯀꯅꯤ ꯁꯣꯏꯗꯦ ꯃꯥ ꯃꯊꯟꯇ ꯂꯩꯔꯒ ꯅꯨꯡꯉꯥꯏꯇꯕ
ꯑ ꯑꯣ ꯐꯥꯎꯠꯇ ꯔꯝ ꯑ
ꯎꯝ ꯑꯦꯄꯅꯠꯇꯕ ꯁꯇ ꯆꯄꯥ
ꯑ ꯃꯥ ꯁ ꯆꯠꯇꯕ
ꯎꯝ ꯃꯣꯏꯅ ꯕꯁ ꯕꯨꯛ ꯇꯧꯕꯤꯕ ꯃꯥꯜꯂꯦ
ꯑꯣ ꯑꯣ
ꯑꯩꯅ ꯃꯥ ꯄꯤꯗꯤ ꯄꯤꯒꯅꯤ ꯑꯗꯨ ꯑꯣꯏꯔꯁꯨ ꯅꯨꯡꯉꯥꯏꯇꯦ ꯍꯥꯏꯕꯅꯤꯗ
ꯑꯣ
ꯑꯩꯒꯤꯁꯦꯀꯤꯡ ꯑꯔ ꯑꯗꯨꯒꯨꯝꯕ ꯆꯠꯀꯦ ꯍꯥꯏꯔꯗꯤ ꯅꯨꯃꯤꯠ ꯑꯃꯒꯨꯝꯕꯗꯤ ꯁꯨꯇꯤꯒꯨꯝꯕ ꯄꯤꯕꯁꯨ ꯌꯥꯏꯅꯦ ꯑꯗꯨ ꯄꯤꯁꯨ ꯄꯤꯗꯦ ꯃꯣꯏꯁꯦ ꯉꯁꯤꯁꯨ ꯃꯥ ꯊꯕꯛ ꯂꯣꯏꯔꯒ ꯃꯤꯇꯤꯡ ꯂꯣꯏꯔꯒ ꯍꯜꯂꯛꯄꯅꯤ ꯑꯗꯨꯗꯒꯤ ꯆꯠꯄ ꯅꯨꯃꯤꯠꯇꯁꯨ ꯀꯣꯂꯦꯖ ꯆꯠꯂꯒ ꯀꯣꯂꯦꯖꯇꯒꯤ ꯆꯠꯄ ꯁ ꯇꯋꯥꯏ ꯃꯁꯦ
ꯑ ꯍꯧꯖꯤꯛ ꯆꯠꯄꯥ ꯍꯧꯥꯎꯗ꯭ꯔꯤ ꯇ ꯃꯣꯏ
ꯈꯪꯗꯣꯏꯅꯦ ꯃꯥ ꯇꯦꯛꯁ ꯁꯥꯔꯛꯇꯕ
ꯑꯣ ꯅꯪꯕ ꯌꯥꯝ ꯃꯦꯁ ꯇꯧꯔꯥ ꯃꯍꯦ
ꯇꯧꯔꯒ ꯑꯗꯨ ꯑꯩꯈꯣꯏ ꯑꯩꯁꯨ ꯍꯧꯖꯤꯛꯀꯥꯟ ꯑꯁꯤꯗ ꯋꯥꯔꯤ ꯀꯥꯟꯅ ꯁꯥꯟꯅꯕꯒꯤ ꯃꯉꯣꯟꯗ ꯀꯔꯤꯅꯣ ꯑꯦꯇꯦꯟꯁꯟ ꯄꯤꯗ꯭ꯔꯦꯕ ꯃꯥꯅ ꯅꯣꯡꯃ ꯁꯥꯎꯈ꯭ꯔꯥ ꯁꯥꯎꯕ ꯃꯥꯂꯦ ꯑꯩ ꯊꯥꯟꯗ ꯁꯤꯗ ꯂꯩꯔꯤꯅꯦ ꯍꯥꯏꯕ
ꯎꯝ
ꯅꯪꯁꯨ ꯀꯦ ꯀꯦ ꯀꯦ ꯀꯦ ꯇꯧꯔꯒ ꯑꯩ ꯏꯊꯟꯇ ꯂꯩꯕꯁꯨ ꯅꯪ ꯀꯧ ꯈꯔ ꯃꯥꯜꯂꯦ ꯍꯥꯏꯅ ꯀꯣ ꯇꯧꯔꯛꯑꯦ ꯑꯩꯅ ꯀꯧꯗꯦ ꯀꯧꯗꯦ ꯑꯗꯨ ꯑꯣꯏꯔꯁꯨ ꯑꯩꯁꯨ ꯁꯤꯗ ꯇꯥꯟꯅꯤꯡꯉꯒꯤ ꯇꯥꯟꯕꯥꯟꯕꯅꯤ ꯍꯥꯏꯕ
ꯑꯥ ꯑꯩꯗꯤ ꯆꯣꯝꯗ ꯋꯥꯔꯤ ꯁꯅꯥꯗ꯭ꯔꯦꯅꯦ ꯄꯥꯛꯅ ꯑꯁꯤꯗ ꯇꯧꯕꯗꯒꯤ ꯑꯁ ꯌꯣꯝꯒꯦ ꯃꯤꯅꯤ ꯀ ꯀꯥ ꯍꯔꯦ ꯑꯁꯦꯕ
ꯎꯝ ꯑꯁꯤꯗꯤ ꯂꯣꯏꯒꯗꯧꯔꯦꯅ ꯑꯗꯨ ꯐꯖꯅ ꯁꯥꯕ ꯍꯧꯔꯅꯤ ꯑꯩꯅ ꯍꯥꯏꯕꯅꯦ ꯃꯇꯝ ꯑꯃ ꯉꯥꯛꯇꯅꯦ ꯑꯩꯈꯣꯏ ꯉꯥꯏꯁꯤ ꯍꯥꯏꯅ
ꯑ ꯀꯨꯏ ꯗꯤ ꯀꯨꯣꯏꯗ꯭ꯔꯦꯗ
ꯎꯝ
ꯌꯦꯉ
ꯑꯗꯨ ꯃꯥꯅ ꯀꯔꯤꯅꯣ ꯃꯥꯅ ꯥꯡꯕ ꯀꯥꯟꯗ ꯑꯩ ꯑꯁꯤꯗ ꯀꯣꯜ ꯂꯩꯕꯀꯣ ꯑꯗꯨ ꯑꯩꯅ ꯑꯩ ꯐ꯭ꯔꯤ ꯂꯩꯕꯀꯥꯟꯗ ꯃꯥꯁꯦ ꯐ꯭ꯔꯤ ꯂꯩꯇꯕ ꯑꯗꯨꯒꯤꯗꯣ ꯑꯩꯈꯣꯏꯒꯤ ꯇꯥꯏꯃꯤꯡꯗꯣ
ꯑꯥ
ꯑꯗꯨꯝ ꯇꯥꯎꯕꯒ ꯃꯥꯁꯦ ꯑꯩ ꯏꯊꯟꯇ ꯂꯩꯕꯅꯤꯅꯦꯅ ꯑꯗꯨꯝ ꯍꯥꯏꯔꯅꯤ
ꯃꯥꯗꯤ ꯀ꯭ꯂꯥꯁ ꯄꯨꯡ ꯀꯌꯥ ꯐꯥꯎ ꯐꯥꯎ ꯇꯥꯎꯕ꯭ꯔꯥ
ꯃꯔꯤ ꯐꯥꯎ
ꯑꯥ ꯃꯥꯒꯤ ꯀꯣꯂꯦꯖꯒꯤ ꯑꯩꯈꯣꯏ ꯌꯨꯝꯒꯗꯤ ꯅꯛꯄ꯭ꯔꯣ
ꯑ ꯂꯥꯛꯑꯦꯗ ꯎꯝ ꯐꯤꯐꯇꯤꯟ ꯃꯤꯅꯤꯠꯁꯀꯨꯝꯕ ꯕꯥꯏꯛꯇ
ꯎ ꯑ
ꯐꯤꯐꯇꯤꯟ ꯃꯤꯅꯤꯠꯁ ꯀꯨꯝꯕꯁꯨ ꯆꯪꯉꯦꯗ ꯃꯔꯛ ꯃꯔꯛꯇꯗꯤ
ꯑꯣ ꯃꯣꯏ ꯀꯣꯂꯦꯖꯀꯨꯝꯕꯗꯣ ꯐꯥꯕ꯭ꯔꯥ
ꯎꯝ ꯃꯣꯏꯒꯤꯅꯤ ꯐꯥꯏꯗ
ꯑꯣ
ꯏꯁꯇꯦꯟꯗꯔꯠ ꯑꯃꯗꯤ ꯑꯗꯨꯝ ꯂꯩꯗ
ꯎꯝ ꯍꯥꯎꯔꯒꯦꯗꯣ ꯈꯔ ꯂꯥꯏꯔꯒ
ꯎꯝ ꯃꯥꯁꯦ ꯑꯩ ꯒꯥꯔꯤ ꯇꯣꯡꯈ꯭ꯔꯦ ꯍꯥꯏꯔꯗꯤ ꯀꯣꯜ ꯇꯧꯔꯛꯀꯦꯗꯤ ꯍꯥꯏꯕ
ꯑꯥ
ꯇꯧꯔꯛꯇ꯭ꯔꯤꯌꯦ ꯇꯣꯡꯗ꯭ꯔꯤꯕ ꯃꯥ ꯆꯥꯅꯤꯡꯕ꯭ꯔꯥ ꯎ ꯀꯩꯁꯨ ꯊꯥꯔꯛꯇ꯭ꯔꯤ ꯑꯗꯨꯝ ꯂꯩ ꯅꯪ ꯍꯧꯖꯤꯛꯇꯤ ꯊꯕꯛ ꯂꯩꯇꯦ
ꯍꯣꯏ ꯍꯧꯖꯤꯛꯇꯤ ꯑꯗꯨꯝ ꯍꯂꯛꯑꯒ ꯑꯗꯨꯝ ꯂꯩꯔꯦ
ꯎꯝ
ꯇꯧ ꯅꯥ ꯉꯥꯏ ꯂꯏꯇ꯭ꯔꯇ
ꯅꯪ ꯃꯨꯕꯤ ꯌꯦꯡꯗꯔꯦꯀꯣ
ꯌꯦꯉꯗ꯭ꯔꯦ ꯍꯣꯜꯗ ꯌꯦꯣꯏꯅꯤ ꯍꯣꯔꯦ
ꯕꯣꯜ ꯌꯦꯡꯕꯔꯥ ꯉꯔꯪꯁꯨ
ꯑꯣ ꯌꯦꯡ ꯉꯦ꯫ ꯁ ꯑꯣ ꯐꯅ ꯌꯦꯡꯉꯦ ꯅꯁꯨ
ꯀꯗꯤ ꯇꯨ ꯅꯤꯡꯃꯥꯟ ꯃ
ꯑꯥꯏꯁꯨꯨꯃꯔ ꯍꯥꯐ ꯂꯔꯒ ꯊꯨꯡ ꯇꯣꯦ
ꯑ